ꯑꯩꯅ ꯇꯧꯕꯗꯤ ꯀꯔꯤꯒꯤ ꯌꯥꯗꯕꯣ
ꯏꯁ ꯑꯣ
ꯇꯥꯗꯦ ꯍꯝ
ꯔꯦꯡꯗ ꯆꯠꯄꯅꯦꯕ
ꯈꯪꯗꯦ ꯃꯅꯨꯡꯗ ꯂꯥꯛꯇꯦ
ꯃꯣꯟ ꯂꯥꯛꯇꯤ ꯍꯥꯏꯕ꯭ꯔꯣ
ꯎꯝ
ꯀꯩꯗꯧꯔꯤ ꯐꯃꯨꯡ ꯀꯥꯗꯔꯕꯣ
ꯃꯥꯄꯝꯅ ꯂꯩꯌꯦ
ꯏ ꯃꯅꯨꯡꯗ ꯈꯔ ꯑꯌꯥꯝꯕ ꯐꯣꯟ ꯇꯧꯔꯤ
ꯈꯣꯏꯁꯨꯗꯨꯝ ꯃꯥꯡꯒꯤꯅꯤ
ꯁꯥ ꯆꯥꯏ ꯍꯥꯏꯗꯥꯏꯅꯦ ꯉꯁꯤ ꯀ꯭ꯔꯤ ꯁꯥꯥꯔꯣ
ꯌꯦꯟ ꯆꯥꯔꯦ ꯌꯦꯟꯁꯥ ꯕꯣꯏꯂꯔ
ꯕꯦꯂꯥ
ꯍꯝ
ꯀꯦꯖꯤ ꯀꯌꯥ ꯀꯦꯖꯤ ꯑꯃꯥ
ꯀꯦꯖꯤ ꯑꯃ ꯃꯥꯜꯂꯦ ꯈꯪꯗꯦꯅ ꯃꯥ ꯄꯣꯔꯛꯄꯗꯣ ꯑꯩꯁꯨ ꯌꯦꯡꯗꯦ ꯗꯨꯝ ꯊꯣꯡꯉ ꯄꯤꯖꯈꯔꯦ
ꯊꯥꯎ ꯇꯥꯎꯕ
ꯎꯝ
ꯀꯅꯥꯟ ꯊꯣꯡꯕ
ꯑꯩꯅ
ꯊꯥꯎꯅ ꯇꯥꯎꯕ
ꯎꯝ ꯊꯨꯝꯕꯅ ꯆꯕ ꯌꯥꯗꯦ ꯑꯩꯅ ꯊꯣꯡꯕꯅꯦ
ꯎꯝ ꯅꯣꯡ ꯊꯥꯛꯄꯁꯦ ꯑꯗꯨꯃꯥꯏꯅ ꯇꯧꯒꯜꯂꯤ ꯑꯩꯒꯤꯗꯤ
ꯃꯁꯂꯥꯒ ꯍꯥꯞꯄꯤꯗꯦꯗ ꯆꯅꯝ ꯒꯥꯔꯂꯤꯛ ꯑꯣꯅꯤꯌꯟ ꯑꯁꯤ ꯑꯍꯨꯝꯂꯛ ꯊꯥꯔꯒ ꯃꯣꯔꯛ ꯎꯃꯣꯔꯣꯛ ꯑꯃ ꯊꯥꯛꯆꯤꯟꯕ ꯑꯗꯨꯅ ꯑꯗꯨꯃꯥꯏꯅ ꯇꯧꯔꯒ ꯆꯥꯍꯟꯕꯅꯦ ꯃꯁꯂꯥ ꯅꯨꯡꯁꯂꯥꯒꯝꯐꯥꯎ ꯌꯎꯗꯦꯗ
ꯃꯁꯂꯥꯥꯛ ꯊꯥꯛ ꯊꯥꯛꯀꯦ ꯍꯥꯏ ꯃꯁꯂꯥꯗꯣ ꯊꯥꯛꯀꯦ ꯍꯥꯏꯗꯤ ꯊꯥꯛꯑꯣꯕ ꯈꯤꯇꯪ ꯈꯤꯇꯪꯗꯣ
ꯍꯥꯎꯌꯦꯅ ꯑꯩꯒꯗꯤ ꯑꯩꯗꯤ ꯑꯗꯨꯅ ꯄꯥꯝꯃꯦ ꯃꯁꯂꯥ ꯌꯥꯎꯗꯕꯅ ꯑꯗꯨꯝ ꯍꯥꯎꯋꯦ
ꯎꯝ ꯃꯁꯂꯥ ꯄꯖꯥꯁꯤꯗꯤ ꯃꯅꯝ ꯅꯝꯃꯒ ꯃꯁꯂꯥ ꯃꯅꯝ ꯑꯗꯨꯝ ꯅꯝꯕꯅꯤ ꯉꯁꯤꯒꯤ ꯋꯦꯗꯔꯁꯦ ꯅꯣꯏꯗꯗꯤ ꯅꯣꯡ ꯆꯨꯗꯧ ꯃꯥꯟꯗ꯭ꯔꯣ
ꯎꯝ ꯈꯤꯇꯪ ꯉꯇꯪꯁꯨ ꯍꯧꯔꯒꯂꯑꯦ
ꯍꯧꯖꯤꯛꯁꯦ ꯑꯩꯈꯣꯏꯒꯤꯁꯨꯗꯤꯅꯦ
ꯑꯩꯒꯤ ꯕꯦꯛꯒ꯭ꯔꯥꯎ ꯃꯈꯜ ꯍꯥꯏꯇꯥꯔꯗꯤꯀꯣ
ꯎ ꯃꯤꯁꯦꯛ ꯃꯌꯥꯝ ꯈꯣꯡꯕ ꯉꯥꯛꯇ ꯇꯥꯏ
ꯅꯪ ꯅꯪꯒꯤꯗꯣ ꯇꯥꯕꯒꯨꯝ ꯇꯧꯋꯦꯗ ꯀ꯭ꯔꯦꯛ ꯀ꯭ꯔꯦꯛ ꯀ꯭ꯔꯦꯛ ꯀ꯭ꯔꯦ ꯀ꯭ꯔꯦꯛ ꯈꯔꯥ
ꯎꯝ ꯇꯥꯒꯗꯤ
ꯃꯄꯥꯟꯗ ꯊꯣꯛꯇꯕꯤꯔꯣ
ꯎꯝ ꯅꯪꯒꯤꯁꯨ ꯇꯥꯏꯅ ꯑꯗꯨꯒꯤ
ꯑꯩꯒꯤ ꯀꯔꯤ ꯇꯥꯕ
ꯈꯪꯗꯦ ꯁꯤꯡꯁꯤꯡꯆꯤꯡ ꯆꯤꯡ ꯍꯥꯏꯅ ꯑꯗꯨꯝ ꯈꯣꯡꯉꯤ
ꯁꯥꯏꯕꯔꯒꯤ ꯃꯈꯣꯟ ꯑꯣꯏꯔꯝꯃꯤ ꯍꯥꯏꯗꯤ ꯐꯝꯂꯒ ꯂꯩꯕꯗꯨ ꯀꯤꯠꯆꯟ ꯃꯅꯨꯡꯗ ꯆꯪꯂꯒ ꯐꯥꯝꯃꯨꯅ ꯑꯗꯨꯗꯤ ꯃꯄꯥꯟꯗ ꯂꯦꯞꯂꯒ ꯂꯩꯔꯕ ꯁꯛꯇꯤ
ꯃꯄꯥꯟ ꯂꯦꯞꯇ꯭ꯔꯁꯨ ꯃꯄꯥꯜꯁꯨ ꯐꯝꯕ ꯌꯥꯏꯅ ꯐꯝꯃꯦꯅ ꯃꯔꯤꯟꯗ ꯑꯗꯨꯅ ꯑꯗꯨꯝ ꯐꯝꯕ
ꯅꯉꯥ ꯑꯣꯏ ꯅꯨꯄꯥꯁꯤꯡꯗꯤ ꯄ꯭ꯔꯣꯖꯦꯛ ꯗꯔꯀꯥꯔ ꯑꯣꯏꯠꯂꯅꯤꯅ ꯑꯃꯨꯛ
ꯔꯦꯖꯤꯁꯇꯔ ꯀꯥꯔ ꯇꯦꯡꯁꯤꯒꯤ ꯐꯃꯨꯡꯗ
ꯋꯥꯕꯅꯤꯅ
ꯎꯝ
ꯁꯥ ꯑꯃ ꯁꯥꯒꯤꯔꯣꯅ ꯆꯪꯈ꯭ꯔꯦ
ꯎꯝ
ꯑꯗꯨꯅ ꯈꯔ ꯐꯩꯌꯦꯅ ꯑꯗꯨ ꯑꯗꯨꯗꯨꯗꯤ ꯂꯥꯛꯑꯒꯅꯤ ꯃꯤꯁꯨ ꯑꯃꯨꯛ ꯂꯥꯛꯀꯅꯤꯗꯣ
ꯅꯣꯏ ꯄꯕꯥꯁꯨ ꯇꯨꯝꯃꯑꯕꯅꯤꯗ ꯐꯣꯟ ꯌꯦꯡꯉꯝꯃꯔꯣꯏ ꯑꯗꯨꯝ ꯆꯪꯈ꯭ꯔꯅꯨ
ꯑꯣ ꯃꯥꯒ ꯑꯩꯒ ꯊꯪꯅꯕꯅꯤꯅꯀꯣ ꯃꯥ ꯐꯣꯟ ꯑꯣꯟ ꯇꯧꯔꯒ ꯇꯨꯝꯃꯝꯕ
ꯑꯦ ꯊꯥ ꯑꯣ ꯊꯥꯕꯗꯣ
ꯎꯝ
ꯅꯨꯡꯄꯤꯤꯒꯦ ꯇꯧꯕ ꯉꯝꯕꯅꯤꯗ ꯃꯥꯗꯤ
ꯇꯧꯋꯦꯅꯦ ꯃꯥꯗꯤ ꯍꯦꯕꯤꯠ ꯑꯃꯅꯤ ꯌꯦꯡꯉꯁꯨ ꯌꯦꯡꯗ꯭ꯔꯁꯨꯀꯣ ꯑꯗꯨꯒ ꯑꯁ ꯑꯩꯗꯤ ꯉꯔꯥꯡꯗꯤ ꯇꯨꯝꯕ ꯁꯨꯌꯥ ꯌꯥꯗꯦ ꯀꯥ ꯍꯥꯏꯔꯛꯀꯅꯦꯕ ꯁꯣꯝꯗ ꯈꯣꯡꯗꯤ ꯃꯨꯠꯇ ꯈꯩꯌꯦꯡ ꯂꯩꯅꯤ
ꯑꯁ ꯃꯗꯨ ꯖꯥꯠꯇꯨ ꯍꯣꯁꯇꯦꯜꯗ ꯀꯔꯤ ꯀꯔꯥ ꯑꯗꯨꯃꯥꯏꯅ ꯑꯃ ꯂꯩꯃꯤꯅꯕ ꯌꯥꯝꯅ ꯋꯥꯕ ꯑꯝꯕꯅꯦꯕꯣ ꯑꯗꯨ ꯃꯥꯅ ꯊꯥꯒꯟꯕ ꯃꯤ ꯖꯥꯗꯣ ꯃꯤꯗꯨꯗꯤ ꯌꯥꯝ ꯗꯤꯁꯇꯥꯔꯕ ꯇꯧꯋꯦꯕ
ꯎꯝ
ꯑꯗꯨꯃꯥꯏꯅ ꯇꯧꯒꯦ ꯍꯥꯏꯗꯤ ꯏꯌꯥꯔꯄꯤꯤꯁ ꯀꯔꯤ ꯀꯔꯥ ꯑꯗꯨꯃꯥꯏꯅ ꯌꯨꯁ ꯇꯧꯍꯧꯕ
ꯎꯝ
ꯑꯩꯈꯣꯏ ꯇ꯭ꯔꯦꯟꯅꯤꯡ ꯀꯔꯤ ꯀꯔꯥ ꯑꯗꯨꯃꯥꯏꯅ ꯆꯠꯄ ꯀꯥꯟꯗ ꯑꯁ ꯌꯥꯝꯅ ꯈꯠꯅꯔꯛꯄꯅꯦ ꯑꯩꯈꯣꯏ ꯑꯗꯨꯕꯨ
ꯎꯝ
ꯑꯩꯈꯣꯏꯒꯤ ꯂꯦꯡꯒꯥ ꯁꯤꯡ ꯑꯣꯏꯣꯏꯗꯨꯗꯤ ꯈꯤꯇꯪ ꯒ꯭ꯌꯥꯟ ꯇꯥꯝꯕꯀꯣ ꯑꯟꯗꯔꯁꯇꯦꯟꯗꯤꯡ ꯑꯗꯨꯃꯥꯏꯅ ꯂꯩꯕ ꯏꯁꯅꯤ ꯄꯨꯔꯥ ꯐꯣꯔꯇꯤ ꯐꯥꯏꯚ ꯐꯤꯐꯇꯤ ꯏꯃꯥꯏꯅ ꯍꯦꯟꯕ ꯃꯤꯁꯤꯡꯁꯦ ꯌꯥꯗꯅꯤ
ꯎꯝ
ꯄꯨꯔ ꯀꯔꯤ ꯍꯥꯏꯁꯤꯔꯦ ꯐꯠ ꯐꯠꯇꯨꯅ ꯍꯥꯏꯗꯨꯁꯨ ꯑꯃꯨꯛ ꯇꯟꯈꯣ
ꯎꯝ
ꯑꯍꯟꯁꯤꯡꯁꯦ ꯃꯣꯏꯅ ꯒ꯭ꯌꯥꯟꯗ ꯑꯗꯨꯒꯤ ꯑꯩꯈꯣꯏꯅ ꯍꯥꯏꯕꯗꯣ ꯈꯤꯇꯪ ꯆꯟꯗ꯭ꯔꯣ ꯅꯣꯏꯁꯨ
ꯎꯝ ꯊꯪꯒꯅꯤ ꯇꯜꯗꯁꯨ ꯐꯅꯌꯥꯝꯗꯤ ꯍꯥꯏꯈ꯭ꯔꯦ
ꯌꯥꯃꯥꯟ ꯅ ꯇ ꯀꯥꯏ
ꯎꯝ
ꯑꯁꯣꯏꯗ ꯂꯩꯔꯤꯉꯩꯩꯅ ꯑꯩꯈꯣꯏꯒꯤ ꯇꯥꯟꯖꯥꯗꯨꯁꯨ ꯑꯗꯨꯃꯥꯏꯅ ꯇꯧꯋꯕ ꯑꯩꯗꯤ ꯁꯨꯇꯣꯝ ꯇꯣꯝꯗꯦꯕ ꯃꯥꯅ ꯄꯝꯊꯥꯅ ꯊꯥꯔꯒꯣꯂꯣꯝꯗ ꯀꯟꯅ ꯑꯗꯨꯝ ꯊꯥꯔꯅꯤ ꯁꯇ꯭ꯔꯥꯁꯤꯡꯗꯣ ꯀꯝꯄ꯭ꯂꯦꯟ ꯂꯥꯛꯄ ꯑꯗꯨꯏꯅꯤ
ꯎꯝ
ꯕꯥꯅꯤꯗꯝ ꯐꯝꯗꯨ ꯭ꯔꯥꯎꯟ ꯐ꯭ꯂꯣꯅꯠꯇ꯭ꯔꯗꯤ ꯃꯊꯛꯇꯅ ꯁꯥꯇ꯭ꯔꯥꯁꯤꯡ ꯇꯨꯝꯕꯅꯤ ꯑ ꯂ ꯟꯝꯕꯔ ꯍꯥꯏꯗꯤ ꯇꯨꯝꯃꯦ ꯇꯨꯝꯃꯦꯕ ꯑꯗꯨꯕꯨ ꯃꯥꯗꯤ ꯄꯪꯊꯥꯗ ꯊꯥꯕꯗꯤ ꯑꯗꯨꯃꯥꯏ ꯂꯩꯕ꯭ꯔꯅꯦ ꯑꯗꯨꯗꯤ ꯀꯃꯥꯏ ꯇꯧꯅꯤ ꯑꯩꯗꯤ ꯇꯨꯝꯕ ꯁꯨꯡꯌꯥ ꯌꯥꯗꯦ ꯃꯈꯣꯟ ꯈꯤꯇꯪ ꯇꯥꯕ ꯅꯈꯣꯏꯗꯤ ꯌꯥꯗꯤ ꯇꯨꯝꯕ ꯌꯥꯗꯩ ꯐꯦꯠ ꯅꯣꯏꯜ ꯂꯥꯎꯕꯀꯥꯟꯗꯁꯨ ꯅꯪꯒꯤ ꯚꯣꯏꯁꯃꯨꯛ ꯇꯥꯗ꯭ꯔꯦ ꯍꯜꯂꯣ ꯍꯜꯂꯣ
ꯍꯜꯂꯣ
ꯎꯝ ꯇꯥꯔꯦ ꯑꯃꯨꯛꯀ ꯃꯔꯛ ꯃꯔꯛꯇ ꯑꯗꯨꯃꯥꯏꯅ ꯇꯥꯗꯕꯅꯤ
ꯁꯤ ꯅꯪꯒꯤꯁꯦ ꯇꯥꯗ꯭ꯔꯦꯅꯦ ꯑꯩꯉꯣꯟꯗ ꯑꯆꯨꯡꯗꯨ ꯀꯥꯅꯩ ꯍꯥꯏꯁꯤꯗꯤ ꯀꯅꯥꯔ
ꯈꯪꯗꯦ ꯃꯤꯡ ꯄꯟꯒꯅꯣ ꯍꯥꯏꯔꯒ
ꯑ
ꯐꯤ ꯐꯤꯅꯤ ꯀꯗꯥꯥꯏ ꯆꯠꯀꯅꯤ
ꯗꯨꯝ ꯂꯩꯒꯅꯤꯅ
ꯑꯐ꯭ꯔꯤꯀꯥ ꯑꯣꯏꯔꯦ
ꯎꯝ ꯃꯍꯥꯛꯁꯨ ꯐꯔꯤꯀꯥꯎ ꯂꯩꯒꯅꯤꯅ ꯀꯔꯤꯔꯅꯦ
ꯅꯅꯥꯎꯁꯤꯡꯗꯣ ꯃꯤꯦꯛꯁꯤꯆꯔꯗꯤ ꯀꯔꯤ ꯀꯔꯤ ꯇꯧꯔꯤ ꯍꯥꯏꯔꯦ
ꯆꯠꯂꯦ ꯑꯗꯨꯒ ꯃꯣꯏ ꯇꯧꯕꯗꯨ ꯀꯔꯤ ꯂꯧꯔꯤ ꯁꯦꯝꯕꯒ ꯂꯣꯏꯁꯤꯟꯒ꯭ꯔꯦ ꯀꯇꯨꯟ ꯇꯧꯕ ꯈꯔ ꯂꯣꯏꯁꯤꯟ ꯑꯗꯨꯒꯨꯝꯕꯒꯤ ꯂꯣꯏꯁꯤꯟꯗꯕ ꯂꯩꯌꯦ ꯍꯥꯏꯌꯦ ꯑꯗꯨ ꯑꯃꯨꯛꯀ ꯇꯧꯗꯧꯕ ꯋꯥꯠꯂꯤ ꯑꯗꯨ ꯇ꯭ꯔꯦꯛꯇꯔꯅ ꯈꯣꯏꯁꯦ ꯍꯥꯏꯔꯁꯤ ꯁꯨ ꯅꯨꯡꯗꯣ ꯃꯇꯨꯝ ꯃꯇꯨꯝ ꯂꯩꯔꯤꯗ ꯀꯥꯏꯕ ꯉꯝꯃꯣꯏ ꯍꯥꯏꯌꯦ ꯑꯗꯨꯗꯣ ꯇ꯭ꯔꯦꯛꯇꯔꯗꯣ ꯈꯣꯏꯗ꯭ꯔꯗꯤ ꯑꯃꯨꯛꯀ ꯍꯨꯟꯕ ꯌꯥꯔꯣꯏꯅ ꯑꯗꯨꯁꯨ ꯑꯃꯨꯛ ꯍꯨꯟꯕ ꯈꯣꯏꯕ ꯌꯥꯗꯦ ꯍꯥꯏꯅꯦ ꯑꯗꯨ ꯀꯔꯝ ꯇꯧꯁꯤꯔꯥ
ꯀꯣꯏꯕ ꯌꯥꯗ꯭ꯔꯦ ꯍꯥꯏꯖꯤ ꯀꯔꯤ
ꯂꯧꯗꯨ ꯂꯧꯗꯨꯛ ꯍꯣꯏꯔꯒ